ꯅꯧ
ꯑꯥꯎ
ꯑ ꯑꯥꯕ
ꯍꯥꯎ ꯇꯥꯏꯌꯦ
ꯇꯥꯕ꯭ꯔꯣ
ꯇꯥꯏꯌꯦ ꯅꯪ ꯇꯥꯗꯕ꯭ꯔꯣ
ꯇꯥꯏꯌꯦ ꯇꯥꯏꯌꯦꯦ ꯇꯥ ꯇꯕ꯭ꯔꯣ
ꯑꯣ ꯇꯥꯏꯌꯦ ꯇꯥꯏꯌꯦ ꯌꯥꯝ ꯅꯨꯡꯉꯥꯏ ꯇꯕ꯭ꯔꯣꯣꯅꯤ ꯑꯣꯁꯦ
ꯑꯩꯒꯤꯦ
ꯑꯩꯒꯤꯔꯣ ꯅꯪꯒꯤꯔꯣ ꯐꯪꯗ꯭ꯔꯤꯅꯤ
ꯅꯪꯒꯤ ꯃꯈꯣꯟ ꯐꯖꯅ ꯇꯥꯏꯌꯦ ꯍꯥꯏꯗꯤ ꯑꯩꯒꯤ ꯃꯈꯣꯟ ꯇꯥꯗꯕ꯭ꯔꯣ
ꯇꯥꯏꯌꯦ ꯇꯥꯏꯌꯦ
ꯎꯝ ꯃꯥꯗꯨ ꯀꯔꯤ ꯀꯔꯤ ꯍꯥꯏꯕ꯭ꯔꯣ
ꯅꯥꯔꯣ
ꯅꯪꯒꯤ ꯃꯔꯨꯞ ꯅꯨꯄꯤꯗꯣ
ꯑꯣ ꯃꯥ ꯍꯧꯖꯤꯛꯁꯦ ꯇꯧꯅꯤꯡꯗꯤꯦ ꯍꯧꯖꯤꯛꯇꯤ ꯍꯥꯏꯌꯦꯅꯦ
ꯑꯣ ꯑꯦꯛꯖꯝ ꯁꯨꯅꯥ ꯁꯨꯅꯥ ꯑꯗꯨꯅꯀꯣ
ꯑꯣ ꯑꯦꯛꯖꯥꯝꯅ ꯅꯨꯡꯉꯥꯏꯇꯕ ꯑꯗꯨꯒꯤ ꯀꯣꯔꯁꯁꯨ ꯂꯧꯅꯤꯡꯅꯕꯒꯤ ꯇꯧꯗ꯭ꯔꯦ
ꯍꯣꯏ ꯑꯗꯨꯅ ꯐꯥꯔꯦꯗ
ꯑ ꯐꯪꯗ ꯑꯣ ꯑꯩ ꯏꯃꯥꯟꯅꯕꯤ ꯑꯃ ꯂꯩꯕꯗꯣ
ꯑꯥ
ꯑꯩꯈꯣꯏ ꯃꯃꯥꯡꯗ ꯃꯀꯣꯛ ꯎꯞꯄꯤ ꯀꯥꯡꯕꯨꯒꯤ ꯑꯃ ꯂꯩ ꯈꯨꯗꯀꯥꯏꯒꯤ ꯅꯨꯄꯤ ꯑꯃ ꯂꯩꯕꯗꯣ ꯈꯪꯕ꯭ꯔꯥ
ꯑꯥꯎ ꯑꯥꯎ
ꯑ ꯃꯥꯒꯤ ꯃꯅꯥꯎ ꯅꯨꯄꯥ ꯑꯃ ꯃꯥꯡꯉꯦ ꯇꯧꯕꯗꯣ
ꯑꯥ
ꯑ ꯑꯗꯨ ꯑꯔꯃꯦ ꯑꯦ ꯀꯩꯅꯣ ꯍꯥꯏꯒꯤꯔ ꯑꯩꯈꯣꯏ ꯀ꯭ꯂꯥꯁꯀꯤ ꯅꯨꯅꯤꯄꯥ ꯑꯦꯁꯅ ꯍꯧꯕꯗꯨꯣ ꯈꯪꯕ꯭ꯔꯥ
ꯑꯥꯎ
ꯃꯣꯏꯒꯤ ꯂꯝꯗ ꯂꯩꯔꯝꯃꯦ ꯍꯥꯏꯌꯦ
ꯑꯁ ꯀꯔꯤ ꯇꯧꯔꯣꯅꯣꯣꯏ ꯀꯃꯥꯏꯅ ꯆꯠꯄ꯭ꯔꯥ ꯀꯣ ꯃꯣꯏꯗꯤ
ꯐꯪꯗꯦ ꯑꯐꯪ ꯑꯐꯪ ꯒꯥꯔꯤ ꯆꯠꯂꯤꯔ ꯈꯣꯡꯅ ꯆꯠꯂꯤꯔꯥ ꯒꯦꯠꯃꯦꯟ ꯇꯥꯗꯦ ꯍꯥꯏꯌꯦ
ꯑꯗꯣ ꯃꯣꯏꯗꯣ ꯀꯃꯥꯏꯅ ꯐꯪꯕ꯭ꯔꯥ ꯀꯣ
ꯀꯦꯃꯦꯔꯥꯗ ꯊꯤꯔꯤꯕ ꯂꯝ ꯂꯝ ꯈꯨꯗꯤꯡꯒꯤ ꯈꯔ ꯑꯃꯅ ꯑꯁꯤꯗ ꯎꯏ ꯍꯥꯏꯗꯤ ꯃꯦꯗꯤꯌꯥ ꯊꯥꯒꯠꯂꯕꯅꯤꯅꯀꯣ ꯃꯤꯅ ꯈꯔꯁꯨ ꯑꯁꯃꯥꯟꯗ ꯈꯔ ꯃꯁꯤ ꯎꯈꯤꯌꯦ ꯍꯥꯏꯔꯒꯦ ꯃ ꯊꯤꯕ ꯊꯤꯕ ꯂꯝꯕꯤꯒꯨꯝꯕ ꯃꯌꯥꯝꯕꯅ ꯁꯤꯤꯕꯤ ꯍꯥꯏ ꯑꯗꯨ ꯀꯣꯂꯤꯁ ꯀꯨꯝꯁꯤꯎ ꯃꯥꯅ ꯐꯪꯗꯦ
ꯑꯁ ꯃꯣꯏꯒꯤꯁꯦ ꯌꯥꯝ ꯅꯨꯡꯉꯥꯏꯇꯦꯀꯣꯁꯦꯡꯅ ꯍꯥꯏꯔꯗꯤ
ꯑꯣ ꯎꯅꯨꯡꯥꯏ ꯇꯔꯦ ꯐꯅꯤ ꯃꯌꯥꯝꯝꯕꯁꯅ ꯍ ꯁꯥ ꯍ
ꯑꯗꯨ ꯀꯤꯖꯩꯌꯦꯕ ꯑꯗꯨ ꯑꯩꯈꯣꯏ ꯒꯨꯝꯕ ꯃꯣꯏꯒꯤ ꯌꯨꯝꯒꯨꯝꯕꯗ ꯀꯣꯏꯕꯒꯨꯝꯕ ꯂꯥꯛꯑꯗꯤ ꯀꯔꯤ ꯁꯨ ꯇꯥꯎꯗꯤ ꯇꯧꯔꯔꯣꯏꯗ꯭ꯔꯥ ꯃꯣꯏꯗꯣ
ꯃꯌꯥꯝ ꯑꯗꯣ ꯈꯔ ꯅꯪ ꯑꯍꯥꯟꯕ ꯎꯕꯗ ꯈꯔ ꯀꯤꯒꯅꯤ ꯑꯩ ꯋꯥꯈꯜꯗ ꯑꯗꯨ ꯃꯅꯥꯎ ꯅꯨꯨꯄꯥꯗꯤ ꯈꯔ ꯐꯩꯌꯦꯕ
ꯃꯣꯏꯒꯤ ꯌꯨꯝꯗ ꯆꯥꯡꯅꯗꯤ ꯃꯣꯏ ꯀꯔꯤꯁꯨ ꯇꯧꯔꯔꯣꯏꯗ꯭ꯔꯥ ꯑꯩꯏꯕꯨ
ꯑ ꯇꯧꯗꯦ ꯑꯗꯨꯒ ꯀꯣꯏ ꯀ ꯐꯥꯎꯕ ꯄꯨꯕꯅꯤꯣꯏ ꯀꯔꯤ ꯍꯥꯏꯅꯤ ꯍꯧꯔꯛꯦꯈꯣꯏꯗ ꯀꯩ ꯍꯥꯏꯅꯣ ꯈꯪꯦ ꯍꯧꯔꯛꯦ ꯑꯩꯣꯏꯥꯎꯗ ꯑꯩꯁꯨ ꯑꯀꯥꯏꯕꯗꯨ ꯇꯧꯔꯀꯦ ꯅꯪ ꯌꯥꯝ ꯀꯤꯒꯅꯤ ꯑꯦ ꯋꯥꯈꯜꯗ ꯑꯩꯈꯁꯝ ꯀꯗꯦ
ꯑꯗꯨ ꯃꯥꯒꯤ ꯃꯅꯥꯎꯅꯨꯄꯤ ꯍꯣꯏꯗꯤ ꯑꯃ ꯐꯥꯎꯗꯤ ꯀꯤꯗꯤ ꯀꯤꯔꯔꯣꯏꯀꯣ ꯃꯌꯥꯝꯕ ꯑꯣꯏꯕꯅꯤꯅ
ꯌꯥꯝ ꯅꯨꯡꯁꯤꯕꯅꯦꯍꯦ ꯃꯣꯏꯗꯤ
ꯎꯝ ꯑꯩꯈꯣꯏꯗꯁꯨ ꯁꯤꯒꯨꯝꯕ ꯂꯥꯛꯔꯗꯤ ꯌꯥꯝꯅꯗꯤ ꯅꯨꯡꯗꯤ ꯅꯨꯡ ꯁꯤꯒꯅꯤꯕ
ꯎꯝ
ꯉꯍꯥꯛ ꯉꯍꯥꯛ ꯇꯤꯡꯉꯥꯛꯏꯕꯣ ꯃꯣꯏ ꯏꯃꯨꯡꯗꯣ ꯍꯥꯠꯅ ꯊꯜꯂꯒ
ꯑꯣ ꯑ ꯁꯥꯊꯤ ꯃꯌꯥꯝꯃꯗꯤ ꯈꯤꯇ ꯁꯥꯊꯤꯑ ꯁꯤ ꯀꯔꯤ ꯍꯥꯏꯔꯒꯦ
ꯑꯣ ꯅꯪꯉꯣꯟꯗꯗꯤ ꯀꯅꯥꯅ ꯍꯥꯏꯔꯛꯄ꯭ꯔꯥ
ꯍꯪ ꯑꯦ ꯃꯣꯏꯒꯤ ꯂꯩꯀꯥꯏꯒꯤ ꯏꯃꯥꯟꯅꯕꯤ ꯑꯃꯅ
ꯅꯪꯒꯤ ꯅꯃꯥꯟꯅꯕꯤ ꯑꯇꯣꯞꯄꯁꯤꯡꯗꯤ ꯇꯨꯝꯈ꯭ꯔꯕ꯭ꯔꯣ
ꯇꯨꯡꯈ꯭ꯔꯕ꯭ꯔꯣ ꯍꯥꯏꯔꯣ ꯎꯝ ꯈꯪꯗꯦꯗ ꯏꯃꯥꯟꯅꯕꯤ ꯑꯃꯗꯤ ꯌꯥꯝ ꯇꯨꯝꯅꯤꯡꯉꯦ ꯍꯥꯏꯈꯤꯕꯅꯦ ꯇꯨꯝꯃꯝꯒꯦꯔꯥ ꯑꯇꯣꯞꯄꯗꯤ ꯑꯦꯛꯖꯥꯝ ꯂꯩꯕꯒꯤ ꯂꯥꯏꯔꯤꯛ ꯄꯥꯕ ꯃꯥꯜꯂꯦ ꯑꯃꯁꯨ ꯇꯨꯝꯈꯔꯦ ꯍꯥꯢꯌꯦ
ꯑꯣ
ꯅꯪꯗꯤ
ꯑꯩꯁꯨ ꯍꯧꯖꯤꯛ ꯂꯣꯏꯔꯗꯤ ꯑꯗꯨꯝ ꯇꯨꯝꯈ꯭ꯔꯒꯦꯁꯤꯔꯅ ꯍꯥꯜꯂꯦꯗ
ꯅꯣꯡꯅꯤꯡꯉꯤ ꯑ ꯍꯧꯖꯤꯛ ꯑꯃ ꯃꯥꯡꯈ꯭ꯔꯕꯗꯣ ꯑꯗꯨ ꯅꯨꯡꯉꯥꯏꯇꯦ
ꯍꯣꯏ ꯑꯩꯒꯤ ꯏꯃꯥꯟꯅꯕꯤꯁꯤꯡꯒ ꯅꯨꯄꯥ ꯑꯃꯗꯨꯁꯨ ꯍꯧꯖꯤꯛ ꯊꯥꯕꯗ ꯃꯣꯏꯗꯣ ꯑꯃꯅ ꯋꯥꯔꯤ ꯁꯅꯔꯒ ꯂꯩꯔꯦ ꯑꯗꯨꯒ ꯅꯨꯄꯤ ꯑꯃꯅ ꯐꯣꯟꯁꯨ ꯄꯥꯏꯈꯠꯇꯦ ꯑꯩꯁꯦ ꯃꯣꯏꯕꯨ ꯌꯥꯝ ꯁꯥꯎꯅꯤꯡꯉꯤ ꯃꯣꯏꯒꯤ ꯊꯕꯛ ꯂꯩꯕ ꯃꯇꯝꯗ ꯑꯣꯏꯔꯗꯤ ꯍꯟꯖꯤꯟ ꯍꯟꯖꯤꯟꯅ ꯇꯧꯔꯛꯀꯅꯤ ꯑꯗꯨꯒꯤ ꯑꯩꯅ ꯇꯧꯔꯛꯑꯗꯤ ꯑꯗꯨꯝ ꯗꯦꯝ ꯀꯦꯌꯔ ꯇꯧꯕꯗꯣ
ꯑꯥꯎ
ꯁꯨꯃꯥꯏꯅ ꯊꯝꯃꯦꯕ ꯑꯗꯨꯒꯤ ꯑꯩ ꯁꯥꯎꯅꯤꯡꯉꯦꯕ ꯃꯣꯏꯕꯨ
ꯉꯁꯥꯏꯒꯤ ꯅꯨꯄꯥ ꯑꯃꯗꯨꯗꯤ ꯄꯥꯎ ꯐꯥꯎꯅꯗ꯭ꯔꯕ꯭ꯔꯣ
ꯑꯩ ꯑꯗꯨꯒꯤ ꯋꯥꯆꯦꯞꯇꯣ ꯍꯥꯡꯗ꯭ꯔꯦ ꯍꯧꯖꯤꯛ
ꯑꯣ
ꯑꯗꯨ ꯑꯣꯏꯕ ꯇꯦꯕ꯭ꯂꯦꯠꯇꯣ ꯍꯥꯡꯗꯣꯛꯇ꯭ꯔꯦꯔꯤꯕ
ꯑꯥꯎ
ꯑꯣ ꯀꯔꯤ ꯊꯥꯔꯛꯑꯝꯕꯗꯣꯏ ꯃꯥꯟꯗ꯭ꯔꯦꯗ
ꯑꯣ
ꯑ ꯅꯈꯣꯏ ꯆꯥꯛ ꯆꯥꯕ ꯆꯠꯈ꯭ꯔꯅꯤ ꯑꯗꯨꯅ ꯍꯥꯏꯈ꯭ꯔꯕꯒꯤ
ꯑꯣ ꯃꯥꯁꯨ ꯇꯧꯔꯛꯀꯦ ꯍꯥꯏꯔꯗꯤ ꯑꯗꯨꯝ ꯎꯝ ꯑꯦꯕꯥꯏꯂꯦꯕꯜ ꯑꯗꯨꯝ ꯑꯣꯏꯕ꯭ꯔꯥ
ꯃꯥ ꯍꯣꯏ ꯑꯩꯗꯤ ꯇꯦꯛꯁ ꯍꯥꯗꯦ ꯃꯉꯣꯟꯗ
ꯑꯝ
ꯃꯥꯅ ꯅꯍꯥꯟꯗꯣ ꯑꯩꯅ ꯒ꯭ꯔꯨꯞꯇ ꯃꯤ ꯀꯅꯥꯒꯨꯝꯕ ꯐ꯭ꯔꯤ ꯂꯩꯕ꯭ꯔꯣ ꯍꯥꯏꯕ ꯃꯇꯝꯗ ꯃꯥꯅ ꯑꯩꯉꯣꯟꯗ ꯇꯦꯛꯁ ꯍꯥꯟꯅ ꯊꯥꯔꯛ ꯄꯅꯦꯕ
ꯑꯥꯎ
ꯑꯗꯨꯅ ꯑꯩꯅ ꯃꯊꯪꯗꯁꯨ ꯅꯪ ꯑꯗꯨꯝ ꯐ꯭ꯔꯤ ꯂꯩ ꯂꯩꯕ ꯃꯇꯝꯗ ꯑꯗꯨꯝ ꯁꯅꯥꯁꯤꯀꯣ ꯑꯩꯅ ꯁꯨꯃꯥꯏꯅ ꯍꯥꯏꯕ ꯑꯗꯨꯗꯒꯤ ꯃꯥꯅ ꯍꯣꯏ ꯍꯣꯏ ꯍꯥꯏꯔꯒ ꯑꯃꯨꯛꯀ ꯉꯁꯤ ꯇꯦꯛꯁ ꯊꯥꯔꯛꯄꯅꯦꯕ
ꯎꯝ ꯃꯥ ꯐꯤ ꯑꯣꯏꯌꯦ ꯍꯥꯏꯅ
ꯍꯣꯏ ꯑꯩꯗꯣ ꯐ꯭ꯔꯤ ꯂꯩꯕ꯭ꯔꯥ ꯍꯧꯖꯤꯛ ꯍꯥꯏꯔꯒ ꯑꯩꯅ ꯍꯣꯏ ꯂꯩꯌꯦ ꯍꯥꯏꯕꯒꯤ ꯃꯥꯅ ꯑꯃꯨꯛꯀ ꯑꯗꯨꯝ ꯇꯧꯔꯛꯑꯣ ꯑꯗꯨꯗꯤꯅꯦ ꯏꯕꯥꯅꯤꯗꯣ ꯑꯃꯨꯛꯀ ꯃꯤ ꯑꯇꯣꯞꯄꯗ ꯑꯩꯅ ꯁꯥꯟꯅꯕ ꯑꯗꯨ ꯂꯣꯏꯔꯒ ꯃꯥ ꯑꯩꯕꯨ ꯑꯃꯨꯛꯀ ꯉꯥꯏꯌꯨ ꯍꯥꯏꯕꯗ ꯃꯥꯁꯨ ꯑꯃꯨꯛ ꯀꯣ ꯃꯤ ꯑꯇꯣꯞꯄꯗ ꯁꯨꯅꯔꯛꯏꯕꯅꯤꯗꯣ ꯁꯨꯝ ꯑꯣꯟꯅ ꯇꯩꯅꯅꯔꯒ ꯂꯩꯕꯅꯦꯕ ꯉꯁꯥꯏ
ꯑꯣ ꯑꯣ
ꯑꯗꯨ ꯑꯣꯏꯕꯨ ꯑꯩꯈꯣꯏ ꯆꯠꯂꯝꯗꯥꯏꯗ ꯇꯥꯎꯕꯗꯨ
ꯎꯝ
ꯑꯗꯨ ꯈꯛꯇ ꯑꯃꯨꯛꯀ ꯐ꯭ꯔꯤ ꯐꯡꯕ ꯃꯥꯁꯨ ꯑꯗꯨꯝ ꯐ꯭ꯔꯤꯗꯤ ꯂꯩꯌꯦꯅꯗꯤ ꯍꯥꯏꯗꯤ ꯍꯥꯏꯕꯅꯦ ꯑꯗꯨ ꯑꯩꯗꯤ ꯇꯦꯛꯁ ꯑꯃ ꯐꯥꯎ ꯊꯥꯗꯦꯕ ꯀꯥꯎꯁꯨ ꯀꯥꯎꯈ꯭ꯔꯦꯕ
ꯑꯥ
ꯑꯗꯨꯝ ꯈꯨꯗꯥꯛ ꯈꯨꯗꯥꯛꯇ ꯃꯤꯁꯤꯡ ꯑꯣꯏꯕꯅꯤꯅꯀꯣ
ꯑꯥꯎ
ꯑꯁ ꯅꯨꯡꯗꯤ ꯅꯨꯡꯉꯥꯏꯇꯦꯍꯦ ꯃꯥꯗꯣꯁꯦꯡ ꯅꯨꯡꯉꯥꯏꯇꯦ
ꯍꯣꯏ ꯅꯨꯡꯉꯥꯏꯇꯦ ꯌꯥꯎꯅꯤꯡꯕꯒ ꯄꯣꯛꯈ꯭ꯔꯕ ꯄꯣꯛ ꯄꯣꯛꯈꯤꯖꯥꯔ ꯈꯪ
ꯍꯣꯏ ꯃꯥꯒꯤ ꯑꯃꯗꯨꯒ ꯈꯔ ꯆꯥꯡꯅꯤꯉꯥꯏ ꯑꯣꯏꯔꯝꯗꯥꯏꯗ ꯌꯦꯡꯉꯨꯅꯦ ꯆꯥꯛꯄꯅ ꯁꯤꯔꯝꯃꯅꯤꯃꯥ
ꯄꯥꯝꯃꯨꯑꯦ ꯌꯥꯝꯅ ꯅꯨꯡꯁꯨ ꯅꯨꯡꯉꯥꯏꯇꯦ ꯑꯁꯦꯡꯕ ꯍꯥꯏꯔꯗꯤ
ꯍꯣꯏ
ꯈꯪꯗ꯭ꯔꯦ ꯍꯣꯏ ꯀꯔꯤ ꯍꯥꯏꯔꯗꯣꯏ ꯍꯣꯏ ꯊꯣꯛꯑꯦ
ꯆ
ꯑꯁ ꯀꯔꯤꯁꯨ ꯂꯩꯇ꯭ꯔꯛꯇꯦꯗ ꯑꯩꯒꯤ ꯁꯦꯝ ꯌꯥꯗꯕꯗꯣ ꯂꯧꯕ ꯆꯠꯂꯒ ꯍꯜꯂꯛꯑꯦ
ꯑꯣ ꯄꯩꯁ ꯀꯌꯥ ꯆꯡꯕꯔꯣ
ꯌꯥꯝꯅ ꯆꯪꯗꯦꯅ ꯈꯪꯗꯦ ꯄꯩꯁꯥꯁꯨ ꯃꯤ ꯑꯃꯉꯣꯟꯗꯁꯨ ꯄꯩꯁꯥ ꯆꯅꯝ ꯚꯦꯁ ꯂꯥꯎꯕꯤꯗꯣ ꯀꯌꯥ ꯇꯥꯕ꯭ꯔꯥꯁꯨ ꯈꯪꯗ꯭ꯔꯦ ꯑꯃꯨꯛꯀ ꯀꯥꯎꯈ꯭ꯔꯦ ꯉꯁꯥꯏ
ꯑꯣ ꯌꯦꯇꯦ ꯐꯖꯅ
ꯎꯝ ꯍꯌꯦꯡꯅ ꯑꯃꯨꯛꯀ ꯇꯧꯔꯗꯣꯏꯅꯤ
ꯑꯣ ꯑꯩꯗꯤ ꯉꯁꯤ ꯒ꯭ꯌꯥꯟꯃꯦꯟ ꯇꯥꯗꯔꯦꯅꯦꯍꯦ ꯉꯁꯤ ꯌꯥꯝ ꯆꯠꯂꯝꯃꯦꯅꯦ
ꯍꯣꯏ ꯑꯁ ꯑꯩꯁꯨꯅꯦ ꯑꯁ
ꯑꯩꯍꯨ ꯍꯥꯏꯍꯧꯕꯅꯤ
ꯕꯦꯔꯥ ꯀꯔꯥ ꯂꯩꯔꯦ ꯑꯩ ꯉꯁꯤ
ꯑꯩꯁꯨ ꯁꯨꯝ ꯌꯦꯡꯔꯒ ꯕꯦꯔꯥ ꯈꯔ ꯀꯥꯔꯝꯃꯤꯅꯦ꯫
ꯈꯣꯡꯒ꯭ꯔꯥꯎ ꯁꯦꯝꯕꯒꯤ ꯄꯩꯁꯥ ꯂꯣꯏꯅꯃꯛ ꯇꯤꯡ꯫
ꯎ ꯅꯪꯒꯤꯁꯨ ꯈꯔ ꯇꯧꯔꯝꯅꯤꯉꯥꯏ ꯃꯥꯜꯂꯦ꯫
ꯎꯝ ꯑꯗꯨ ꯂꯥꯎꯕꯁꯨ ꯈꯪꯗꯦ ꯑꯗꯨ ꯄꯩꯁꯥ ꯑꯗꯨ ꯑꯩ꯫ ꯏꯃꯥꯟꯅꯕꯤꯒꯤ ꯄ꯭ꯔꯤꯟ ꯑꯥꯎꯠ ꯇꯥꯎꯕꯒꯤ ꯂꯨꯄꯥ ꯀꯨꯟꯒꯨꯝꯕꯨꯝ ꯃꯈꯥ ꯈꯛꯇꯕꯨꯗꯤ ꯂꯧꯗ꯭ꯔꯦꯕ꯫
ꯑ꯫
ꯑꯗꯅꯦ ꯅꯒꯣ ꯑꯗꯨ ꯑꯣꯝꯕ ꯀꯤꯇꯪ ꯀꯇꯪ ꯈꯛꯇꯒꯤ꯫ ꯇꯧꯕꯗꯣ ꯑꯗꯨ ꯑꯣꯏꯔꯁꯨ ꯑꯣꯇꯣ ꯕꯔꯥꯗꯤ ꯑꯗꯨꯃꯥꯏꯅ ꯆꯠꯇꯤ ꯆꯠꯄꯅꯦ ꯑꯣꯇꯣ ꯕꯔꯥꯒꯤꯗꯤ ꯑꯗꯨꯝ ꯊꯣꯛ꯫ ꯊꯣꯛꯄꯅꯦꯕ ꯑꯗꯨꯒꯨꯝꯕ ꯄꯩꯁꯥꯗꯨ ꯑꯣꯏꯔꯁꯨ ꯑꯃꯨꯛꯀ ꯑꯁ ꯑꯗꯨ ꯅꯨꯄꯤꯗꯨꯁꯨ ꯖꯥꯠ ꯑꯃꯅꯦꯕ ꯃꯥ ꯒꯤ ꯀꯗꯥꯏꯗꯒꯤ ꯐ꯭ꯔꯤꯒꯤ ꯐꯪꯒꯦꯔꯥꯒꯨꯝꯕꯅꯦꯕ ꯃꯥꯁꯤ
ꯎꯝ ꯑꯗꯨꯅ ꯅꯪꯅ ꯇꯧꯕꯤꯕꯗꯣ ꯃꯥ ꯈꯪꯗꯤ ꯈꯪꯕꯤꯒꯦꯔꯕꯣ
ꯈꯪꯗꯦ ꯑꯩꯅ ꯄꯤꯈ꯭ꯔꯅꯨ ꯅꯨꯄꯥ ꯀꯨꯟ ꯈꯥꯛꯀꯅꯦꯅ ꯑꯩꯅ ꯁꯨꯃꯥꯏꯅ ꯍꯥꯏꯈ꯭ꯔꯕꯅꯦ ꯃꯉꯣꯟꯗ
ꯑꯗꯨ ꯀꯩ ꯍꯥꯏꯔꯛꯄ꯭ꯔꯥ
ꯀꯔꯤꯁꯨ ꯍꯥꯏꯔꯛꯇꯦ ꯀꯔꯤꯔ ꯋꯥ ꯉꯥꯡꯔ ꯉꯦ ꯉꯦ ꯉꯦ ꯇꯧꯔꯣ ꯂꯩꯌꯦ ꯑꯗꯨ ꯑꯩ ꯇꯥꯗ꯭ꯔꯦꯕ ꯃꯥꯒꯤ ꯈꯣꯟꯖꯦꯜꯗꯣ
ꯑꯣ꯫
ꯑꯗꯨ ꯑꯣꯏꯕꯒꯤ ꯑꯩꯗꯣ ꯇꯣꯛꯈ꯭ꯔꯒꯦꯅ ꯇꯣꯛꯈ꯭ꯔꯕꯅꯤ꯫
ꯑ꯫ ꯑ ꯅꯪꯗꯤ ꯈꯣꯡꯎꯞ ꯂꯩꯅꯤ ꯍꯥꯏꯕꯗꯨ ꯂꯩꯔꯔꯣꯏꯗ꯭ꯔꯣ꯫
ꯀꯔꯤ ꯍꯥꯏ ꯍꯣꯡꯕ꯭ꯔ‌ꯣ
ꯈꯣꯡꯉꯨꯛ ꯈ‌ꯣꯡꯉꯨꯛ ꯈꯣꯡꯉꯨꯛ꯫
ꯍꯧꯖꯤꯛ ꯈꯪꯗ꯭ꯔꯤ꯫
ꯑꯣ꯫
ꯍꯦꯛ ꯇꯣꯂꯣꯞ ꯆꯪꯕꯗ ꯌꯦꯡꯉꯅꯤ꯫
ꯑꯣ꯫
ꯑꯩꯁꯦ ꯍꯟꯗꯛ ꯈꯔ ꯊꯕꯛ ꯇꯧꯕꯒꯤꯀꯣ꯫ ꯊꯕꯛ ꯆꯠꯄꯒꯤ ꯍꯣꯁꯄꯤꯇꯥꯜꯗ ꯑꯗꯨꯒꯤ ꯄꯩꯁꯥ ꯐꯪꯉꯦꯕ꯫
ꯑꯣ ꯀꯟꯅ ꯀꯟꯅ ꯇꯥꯜꯂ‌ꯣ ꯑꯗꯨꯗꯤ ꯀꯟꯅ ꯀꯟꯅ ꯍꯣꯠꯅꯔꯣ ꯄꯩꯁꯥꯅ ꯌꯝ
ꯍꯣꯏ ꯑꯗꯨ ꯄꯩꯁꯥꯗꯣ ꯍꯣꯠꯅꯔꯒ ꯇꯧꯔ꯫ ꯒ‌ꯦ ꯈꯜꯂꯒ ꯂꯩꯕꯅꯤ꯫ ꯑꯗꯨ ꯈꯪꯗ꯭ꯔꯦꯅꯦ ꯑꯩꯈꯣꯏꯒꯤ꯫ ꯄꯩꯁꯥꯁꯦ ꯀꯩꯗꯧꯉꯥꯏ ꯆꯪꯒꯦꯔꯥꯒꯨꯝꯕ꯫
ꯑꯣ ꯍꯣꯁꯄꯤꯇꯥꯜꯒꯨꯝꯕꯒꯤ ꯄ꯭ꯔꯣꯕ꯭ꯂꯦꯝ ꯈꯔ ꯂꯩꯔꯝꯕꯁꯨ ꯌꯥꯏ
ꯍꯣꯏ ꯑꯗꯨꯒꯤ ꯑꯁ ꯉꯁꯥꯏꯁꯨ ꯑꯩꯒꯤ ꯑꯣꯖꯥ ꯑꯃ ꯀꯣꯛ ꯆꯥꯛꯄꯒꯤꯀꯣ꯫
ꯎꯝ꯫
ꯃꯥꯁꯨ ꯃꯦꯟꯇꯜ ꯍꯣꯁꯄꯤꯇꯥꯜꯗ ꯈꯔ ꯆꯠꯂꯝꯃꯗꯤ ꯐꯥꯗꯕ꯫ ꯀꯣꯛ ꯆꯥꯛꯄ ꯑꯣꯖꯥꯅꯤꯅ ꯁꯤꯝꯒꯤ ꯃꯔꯝꯅ ꯂꯥꯏꯅꯥ ꯍꯣꯁꯄꯤꯇꯥꯜ꯫ ꯌꯦꯡꯉꯣ ꯍꯥꯏꯕꯗꯨ ꯉꯥꯛꯇꯤ ꯉꯥꯛꯄ ꯑꯣꯖꯥꯅꯤ꯫
ꯑꯗꯨꯅꯦ ꯍꯥꯏꯁꯦ꯫
ꯃꯀꯣꯛꯇꯣ ꯈꯔꯁꯨ ꯃꯥ ꯅꯍꯥꯟ꯫ ꯒꯥꯔꯤ ꯑꯦꯛꯁꯤꯗꯦꯟ ꯇꯧꯕꯗꯒꯤ ꯃꯀꯣꯛꯀꯤ ꯏ ꯀꯨꯝꯕ ꯊꯧꯈ꯭ꯔꯕ ꯃꯥꯜꯂꯤ꯫
ꯑ ꯑꯁꯦꯡꯃꯛꯒꯤ ꯇꯧꯕ꯭ꯔꯣ꯫
ꯍꯣꯏ ꯃꯥ ꯅꯍꯥꯟ ꯃꯀꯣꯛꯄꯨꯗꯤ ꯍꯥꯡꯗꯦ ꯑꯗꯨ ꯎꯝ ꯃꯤꯅ ꯍꯥꯏꯕꯗꯣ ꯃꯀꯣꯛ ꯍꯥꯏꯒꯨꯝ ꯇꯥꯎꯕ ꯑꯩꯗꯣ ꯐꯖꯅꯗꯤ ꯈꯪꯕꯥꯀ‌ꯣ ꯃꯥꯕꯨ ꯎꯕꯒꯤꯀꯣ ꯗꯨ ꯎꯕꯒꯤ ꯈꯪꯗ‌ꯦꯗ ꯑꯗꯨ ꯑꯦꯇꯦꯟ ꯇꯧꯋ‌ꯦ ꯍꯥꯏꯕꯗꯨꯒꯤ ꯐꯖꯅ ꯈꯪꯉꯦꯕ ꯃꯥ ꯀ꯭ꯂꯥꯁ ꯅꯨꯃꯤꯠ ꯑꯅꯤ ꯑꯍꯨꯝꯒꯤ ꯂꯥꯛꯇꯦꯕ
ꯑꯣ
ꯃꯤ ꯀꯣꯛꯀꯨꯝꯕꯗꯤ ꯏ ꯊꯣꯛꯄꯁꯦ ꯈꯔ ꯕ‌ꯦꯔꯥꯗꯤ ꯀꯣꯛ ꯀꯥꯒꯟꯕꯅꯦ
ꯍꯣꯏ ꯇꯥꯏꯌꯦ ꯍꯥꯏꯔꯨꯅꯦ ꯑꯧ ꯀꯥꯏꯌꯦ ꯍꯥꯏꯅꯕꯟ
ꯑꯩꯒꯤ ꯒ꯭ꯔꯥꯟ ꯐꯥꯗꯔꯗꯨꯁꯨ ꯅꯍꯥꯟ ꯁꯨꯃꯥꯏꯅ ꯇꯥꯎꯕꯅꯦꯕ ꯒꯥꯔꯤꯗꯣ ꯑꯦꯛꯁꯤꯗꯦꯟ ꯍꯥ ꯕꯤꯄꯤ ꯏꯁꯇ꯭ꯔ‌ꯣꯛꯀꯤ ꯅꯠꯇꯕ꯫ ꯗꯤꯁ ꯑꯦꯛꯖꯝꯄꯜꯗꯀꯣ ꯃꯥꯁꯦ ꯗꯤꯁ ꯏꯌꯥꯔꯁꯦ ꯒꯥꯔꯤ ꯑꯦꯛꯁꯤꯗꯦꯟ꯫ ꯇꯧꯋꯦꯕ ꯑꯦꯛꯁꯤꯗꯦꯟ ꯍꯥꯏꯕꯗꯤ꯫ ꯀꯨꯟ ꯆꯠꯀꯦꯅ ꯇꯧꯔꯝꯕꯗꯥꯏꯗ ꯑꯣꯇꯣ ꯗ꯭ꯔꯥꯏꯚꯔꯁꯦ ꯌꯨ ꯉꯥꯎꯕꯗ ꯒꯤ ꯎꯝ ꯋꯥꯜꯒꯨꯝꯕ ꯑꯃꯗꯅꯦ ꯃꯣꯏꯗꯣ꯫ ꯆꯪꯈ꯭ꯔꯦꯕ ꯑꯧꯇꯣꯗꯣ ꯑꯗꯨ ꯈꯔꯒꯤ ꯑꯩꯒꯤ ꯏꯄꯨꯗꯣ ꯃꯀꯣꯛꯇꯒꯤ ꯏ ꯌꯥꯝ ꯊꯣꯛꯈ꯭ꯔꯕꯅꯦꯕ꯫ ꯑꯗꯨꯗꯒꯤ ꯆꯍꯤ ꯑꯃ ꯑꯅꯤ꯫ ꯂꯩꯔꯒ ꯑꯗꯨꯝ ꯄꯤ ꯏꯁꯇ꯭ꯔꯣꯛ ꯇꯥꯎꯕ ꯍꯧꯔꯦꯕ ꯃꯥꯗꯣ꯫ ꯑꯗꯨ ꯑꯣꯏꯕꯗꯒꯤ ꯁꯣꯏꯈ꯭ꯔꯕꯅꯦꯕ꯫ ꯑꯩ ꯑꯗꯨꯒꯤꯅꯦ ꯒꯥꯔꯤꯒꯤꯁꯦ꯫ ꯏꯒꯨꯝꯕ ꯀꯣꯛꯀꯨꯝꯒꯨꯝꯕꯗꯤ ꯊꯣꯛꯄꯗꯤ ꯌꯥꯝ ꯀꯤꯖꯩꯕ꯫
ꯑꯣ
ꯐꯪꯗ꯭ꯔꯦ ꯎꯝ
ꯎꯝ
ꯃꯤ ꯑꯃꯨ ꯁꯨꯈ꯭ꯔꯦ ꯃꯥ ꯂꯩꯇ꯭ꯔꯕꯗꯣ
ꯑꯣ ꯃꯥ ꯄꯨꯔꯥ ꯐꯥꯈ꯭ꯔꯕꯣ
ꯐꯥꯈ꯭ꯔꯦ ꯖꯨꯂꯥꯏ ꯗꯦꯠ ꯊ꯭ꯔꯤꯗ
ꯑꯣ ꯑꯣ ꯑꯣ ꯍꯟꯇꯛꯅꯤꯅꯦ ꯑꯗꯨꯗꯤ
ꯑ ꯅꯨꯃꯤꯠ ꯑꯅꯤ ꯑꯍꯨꯝ ꯃꯔꯤ ꯃꯉꯥꯨꯛ ꯀꯩꯁꯨꯈ꯭ꯔꯦ ꯊꯥ ꯆꯍꯤ ꯑꯃ ꯌꯥꯎꯔ
ꯃꯥꯂꯦꯅꯦ
ꯍꯣꯏ ꯑꯗꯨ ꯃꯇꯝꯗ ꯑꯦꯛꯖꯥꯝ ꯂꯩꯔꯒ ꯑꯦꯛꯖꯥꯝꯁꯨ ꯂꯣꯏꯔꯝꯗꯥꯏ ꯋꯥ ꯍꯧꯖꯤꯛ ꯂꯣꯏꯈꯅꯤ ꯑꯃꯨꯛꯀꯁꯨ
ꯍꯣꯏ ꯍꯣꯏ ꯍ ꯇ ꯄꯨꯔꯅꯤ
ꯎꯝ